ꯍꯜꯂꯣ
ꯍꯜꯂꯣ
ꯀꯩꯗꯧꯔꯤꯅꯣ
ꯑꯗꯨꯝ ꯂꯩꯔꯤꯌꯦ ꯆꯥꯛ ꯊꯣꯡꯗ ꯉꯥꯏꯔꯤ
ꯀꯩ ꯏꯟꯖꯥꯡꯅꯣ
ꯑꯥꯝ ꯀꯥꯡꯁꯣꯏ
ꯀꯩ ꯀꯥꯡꯁꯣꯏꯅꯣ ꯆꯥꯗ꯭ꯔꯤ ꯊꯣꯡꯕꯗ ꯉꯥꯏꯔꯤ ꯀ꯭ꯂꯥꯁ ꯀ꯭ꯂꯥꯁ ꯂꯣꯏꯔꯒ ꯍꯜꯂꯑꯒ ꯊꯣꯡꯕ ꯑꯩꯗꯣ
ꯑꯣ ꯑꯩꯈꯣꯏꯒꯤꯗꯣ ꯒꯥꯎꯟ ꯇꯨꯅꯤ ꯍꯥꯏꯌꯦꯀꯣ ꯍꯧꯖꯤꯛꯇꯤ
ꯍꯣꯏ ꯅꯪ ꯐꯣꯔꯃꯦꯜ ꯅꯨꯄꯥꯒꯤꯗꯣ ꯇꯧꯔꯣꯏꯗ꯭ꯔꯣ
ꯇꯧꯔꯣꯏꯒꯦ ꯑꯥ ꯌꯥꯝꯅ ꯇꯧꯅꯤꯡꯗꯦ ꯃꯥꯗꯣ ꯌꯥꯝ ꯂꯨꯌꯦꯕ
ꯀꯩꯒꯤ ꯂꯥꯛꯇꯕꯅꯣ ꯉꯁꯤ ꯅꯪ
ꯑꯩꯔꯣ
ꯎꯝ ꯅꯪ
ꯑꯩ ꯉꯁꯤ ꯂꯥꯛꯅꯤꯡꯗ꯭ꯔꯕꯒꯤ ꯕꯤꯠ ꯂꯩꯇꯦꯕ ꯑꯃꯨꯛ ꯑꯥ ꯑꯃꯨꯛ ꯐꯣꯔꯃꯜ ꯄꯦꯟꯗꯣ ꯇꯧꯈꯤꯅꯤ ꯍꯥꯏꯕꯗꯣ ꯕꯤꯠ ꯂꯩꯇꯦꯕ ꯗꯨꯒꯤ
ꯑꯩꯒꯤꯖꯨ ꯉꯁꯤ ꯋꯦꯁ ꯄꯦꯟꯗꯣ ꯈꯔ ꯇꯦꯟꯕ ꯑꯃꯨꯛ ꯍꯧꯖꯤꯛ ꯌꯨꯝꯗ ꯀꯩꯅꯣ ꯕꯀ꯭ꯔꯥꯝꯗ ꯑꯃꯨꯛ ꯇꯧꯒꯤꯅꯤ ꯑꯗꯨꯒ ꯍꯌꯦꯡ ꯂꯥꯛꯑꯒ ꯇꯥꯏꯅꯕ
ꯑꯩꯗꯤ ꯏꯆꯦꯅꯥ ꯑꯃꯨꯛ ꯇꯧꯈꯤꯌꯣ ꯍꯥꯏꯌꯦ
ꯑꯩꯁꯨ ꯇꯧꯁꯤꯔꯥ ꯈꯪꯗꯦ ꯐꯤ ꯂꯩꯔꯤꯕꯣ ꯅꯪꯒꯤ
ꯑꯥ ꯂꯩꯗꯤ ꯂꯩꯌꯦ ꯅꯨꯄꯥꯒꯤ ꯐꯣꯔꯃꯦꯜ ꯄꯦꯟ ꯇꯨꯅꯕꯒꯤꯗꯣ ꯑꯗꯨ ꯐꯤ ꯂꯧꯕꯅꯦꯕ ꯑꯗꯨꯗꯣ ꯂꯩꯔꯤ ꯅꯨꯄꯥꯒꯤꯗꯣ ꯇꯨꯔꯨꯔꯣꯏꯑꯦ ꯏꯆꯦꯅ ꯒꯥꯎꯟ ꯇꯨꯁꯦꯌꯦ ꯑꯗꯨꯗꯣ ꯗꯤꯖꯥꯏꯟ ꯊꯤꯌꯣ ꯍꯥꯏꯌꯦ ꯅꯪꯁꯨ ꯑꯗꯨ ꯂꯣꯏꯔꯒ ꯅꯨꯄꯥꯒꯤ ꯇꯧꯔꯨꯅꯨ ꯒꯥꯎꯟ ꯇꯨꯔꯁꯦ
ꯅꯨꯄꯥꯒꯤ ꯇꯧꯕꯅꯦ ꯑꯩꯗꯤ
ꯅꯪꯅ ꯍꯥꯏꯕ ꯏꯜꯂꯔꯣꯏ ꯑꯩ
ꯏꯌꯥ ꯑꯩꯗꯤ ꯂꯨꯗꯣ ꯈꯜꯂꯨ ꯈꯜꯂꯨꯔꯒ ꯇꯧꯅꯤꯡꯗꯦ ꯑꯗꯨꯒꯤ ꯑꯩꯗꯣ ꯒꯥꯎꯟ ꯑꯣꯏꯅ ꯇꯨꯔꯅꯤ
ꯅꯣꯏ ꯑꯄꯥꯝꯕ
ꯑꯗꯣ ꯗꯤꯖꯥꯏꯟꯗꯣ ꯐꯣꯟꯗ ꯌꯦꯡꯉꯤꯕ
ꯑꯩꯗꯣ ꯅꯪꯉꯣꯟꯗ ꯉꯁꯥꯏ ꯐꯣꯟ ꯇꯧꯕꯗꯨ ꯀꯔꯤꯅꯣꯗꯤ ꯍꯥꯏꯒꯦ ꯇꯧꯕꯅꯦ ꯀꯥꯎꯒ꯭ꯔꯦ
ꯎꯝ ꯀꯔꯤ ꯍꯥꯏꯒꯦꯗꯧꯕ꯭ꯔꯣ
ꯀꯥꯎꯈ꯭ꯔꯦ ꯅꯤꯡꯁꯤꯡꯗ꯭ꯔꯦ ꯗꯨꯗꯤ ꯑꯁ ꯑꯩ ꯇꯨꯝꯅꯤꯡꯕꯅ ꯌꯥꯗ꯭ꯔꯦ ꯉꯔꯥꯡ ꯅꯨꯡꯗꯥꯡ ꯇꯨꯝꯗꯕꯒꯤ
ꯉꯁꯤ ꯉꯁꯤ ꯁꯥꯟꯅꯕ ꯂꯩꯕ꯭ꯔꯣ
ꯈꯪꯗꯦ ꯑꯩ ꯁꯥꯟꯅꯕ ꯁꯥꯟꯅꯗꯕ ꯑꯉꯥꯡ ꯇꯨꯝ ꯅꯥꯕꯒꯤ ꯇꯨꯝꯗꯕ ꯉꯔꯥꯡ ꯅꯨꯡꯗꯥꯡꯗꯣ
ꯎꯝ
ꯑꯗꯨꯒ ꯑꯌꯨꯛꯇꯨꯝꯒꯦ ꯇꯧꯔꯒ ꯀꯔꯤ ꯍꯥꯏꯁꯤꯔꯥ ꯃꯨꯛ ꯉꯥꯏꯍꯥꯛ ꯇꯨꯝꯃꯒ ꯍꯧꯒꯠꯄ ꯇꯟꯕꯗꯣ ꯑꯉꯥꯡ ꯁ꯭ꯀꯨꯜ ꯑꯃꯨꯛ ꯍꯜꯂꯛꯄ ꯂꯧꯕ ꯆꯠꯇꯣꯏꯅꯤꯅ ꯑꯃꯨꯛ ꯍꯜꯂꯛꯑꯒ ꯃꯇꯝ ꯂꯩꯇ꯭ꯔꯦꯗꯅ ꯃꯥꯏꯗꯣ ꯄꯨꯡ ꯑꯃ ꯍꯦꯟꯕꯗ ꯌꯨꯝ ꯊꯣꯛꯑꯦ ꯑꯗꯨꯒ ꯀꯔꯤ ꯀꯔꯤꯅꯣ ꯇꯧꯒꯗꯕ ꯑꯃ ꯃꯈꯥ ꯑꯅꯤ ꯑꯗꯨꯝ ꯊꯨꯅ ꯃꯇꯝꯁꯨ ꯇꯥꯏꯌꯦꯗ
ꯎꯝ ꯅꯪꯒꯤꯗꯣ ꯂꯣꯏꯒꯦ ꯇꯧꯔꯕ꯭ꯔꯣ
ꯋꯦꯁꯄꯦꯟꯗꯣ ꯑꯃꯨꯛ ꯇꯧꯈꯤꯅꯤ ꯈꯔ ꯇꯦꯟꯂꯤꯕ ꯑꯗꯨꯒꯤ
ꯑꯣ
ꯑꯗꯨ ꯂꯣꯏꯔꯗꯤ ꯂꯣꯏꯔꯦ
ꯑꯩꯒꯤ ꯐꯤꯅꯅꯦꯗ ꯇꯨꯕ ꯌꯥꯝ ꯅꯨꯡꯉꯥꯏꯇꯦ
ꯑꯩꯗꯨꯁꯨ ꯅꯨꯡꯉꯥꯏꯇꯦ ꯂꯪ ꯌꯥꯝ ꯊꯣꯛꯑꯦ
ꯑꯩꯒꯤꯗꯤ ꯍꯧꯖꯤꯛ ꯑꯩꯅ ꯕ꯭ꯂꯦꯛ ꯂꯧꯋꯦ ꯍꯥꯏꯕꯗꯣ
ꯀꯔꯤꯕ
ꯍꯧꯖꯤꯛ ꯑꯩ ꯅꯨꯄꯥꯒꯤ ꯇꯨꯅꯕꯒꯤ ꯂꯧꯋꯦ ꯍꯥꯏꯕꯗꯣ ꯑꯗꯨꯁꯨ ꯄ꯭ꯔꯤꯟ ꯌꯥꯎꯗꯕꯅꯦꯕ ꯅꯪꯒꯤꯗꯤ ꯄ꯭ꯔꯤꯟ ꯌꯥꯎꯕ꯭ꯔꯣ
ꯄ꯭ꯔꯤꯟ ꯌꯥꯎꯗꯦ ꯕ꯭ꯂꯦꯡꯅꯦ ꯅꯍꯥꯟ ꯑꯩ ꯀꯥꯏꯕꯗꯣ ꯑꯗꯨꯒꯤ ꯃꯆꯨꯗ ꯑꯗꯨꯗꯒꯤ ꯈꯔ ꯃꯥꯏ ꯃꯆꯨꯗꯨꯗꯤ ꯑꯗꯨꯗꯒꯤ ꯈꯔ ꯀꯜꯂꯦ
ꯎꯝ
ꯅꯪ ꯑꯃꯨꯛ ꯇꯥꯏꯒꯗ꯭ꯔꯣ ꯗꯣ ꯂꯣꯡ ꯄꯦꯟꯗꯣ
ꯑꯥ ꯑꯃꯨꯛ ꯇꯥꯏ ꯇꯧꯈꯤꯔꯣꯏ ꯏꯆꯦꯅ
ꯑꯗꯨꯗꯤ ꯑꯩꯁꯨ ꯇꯧꯁꯤꯔ ꯈꯪꯗꯦ ꯑꯃ ꯐꯤ ꯈꯔ ꯐꯕ ꯂꯧꯔꯒ
ꯍꯣꯏ ꯈꯔ ꯐꯕꯗ ꯑꯩꯒꯤꯗꯣ ꯈꯔ ꯍꯥꯔꯠ ꯑꯣꯏꯌꯦꯕ
ꯑꯥ
ꯑꯈꯣꯏ ꯍꯌꯦꯡ ꯑꯦꯛꯖꯥꯝ ꯂꯩꯌꯦ
ꯍꯌꯦꯡ ꯑꯦꯛꯖꯥꯝ ꯂꯩꯔꯗꯤ ꯐꯤ ꯂꯩꯔꯛꯑꯣ
ꯑꯁ ꯍꯣꯏ ꯂꯩꯕꯤꯔꯛꯀꯦ ꯅꯪꯅ ꯊꯥꯕꯤꯔꯛꯑꯣ
ꯍꯣꯏ ꯊꯥꯔꯛꯀꯦ
ꯑꯩꯒꯤꯗꯣ ꯈꯪꯉꯦꯗꯅ ꯉꯁꯥꯏꯒꯤ ꯄꯩꯁꯥꯗꯣ
ꯀꯔꯤ ꯄꯩꯁꯥ
ꯑꯩꯒꯤ ꯁ꯭ꯇꯦꯇꯁꯀꯤ ꯄꯩꯁꯥꯗꯣ
ꯎꯗꯦ ꯁ꯭ꯇꯦꯇꯁ ꯌꯦꯡꯅꯤꯡꯕ ꯀꯩꯅꯣ ꯇꯧꯗ꯭ꯔꯦ
ꯌꯦꯡꯉꯣ ꯑꯩ ꯌꯥꯎꯗ꯭ꯔꯕꯅꯦ
ꯎꯝꯗꯕꯅꯦ
ꯍꯝ ꯍꯌꯦꯡ ꯂꯥꯛꯄꯗ ꯂꯩꯕꯤꯔꯛꯀꯦ
ꯍꯣꯏ ꯇꯤꯅꯥꯕꯐꯥꯎ ꯐꯪꯗ꯭ꯔꯦ ꯅꯪꯗꯤ ꯎꯒꯦ ꯎ ꯎꯕꯒꯨꯝ ꯎꯗꯕꯒꯨꯝ ꯍꯥ ꯍꯥ ꯍꯥ ꯚꯨꯠꯀ ꯆꯞ ꯃꯥꯅꯔꯦ ꯅꯪꯁꯦ
ꯑꯗꯨꯝ ꯃꯥꯡꯉꯒ ꯂꯩꯕꯅꯦ ꯑꯗꯣ ꯑꯁ
ꯕꯨꯠ ꯇꯤꯟꯅꯃꯒ ꯆꯞ ꯃꯥꯟꯅꯔꯦ ꯑꯩꯁꯦ ꯍꯥ
ꯍꯝ ꯑꯩꯗꯣ ꯑꯁ ꯊꯕꯛ ꯑꯃ ꯇꯧꯅꯤꯡꯉꯦꯅ ꯈꯜꯂꯤꯅꯦꯕ ꯍꯧꯖꯤꯛꯀꯥꯟꯁꯦ
ꯀꯔꯤ ꯊꯕꯛ ꯅꯪ ꯃꯤꯒꯤ ꯃꯤꯒꯤ ꯐꯤ ꯀꯩꯅꯣ ꯇꯧꯕ꯭ꯔꯥ
ꯅꯠꯇꯦꯗ ꯃꯦꯁꯤꯟ ꯃꯦꯆꯤꯟꯗꯣ ꯂꯩꯇꯕꯅꯤꯅ ꯈꯔ ꯐꯔꯛ ꯇꯥꯏ ꯑꯩꯒꯤꯗꯣ ꯌꯥꯝ ꯇꯨꯕ ꯌꯥꯝ ꯅꯨꯡꯉꯥꯏꯇꯦꯕ
ꯅꯪ ꯃꯤꯒꯤ ꯀꯩꯅꯣ ꯇꯧꯔꯒ ꯇꯥꯏꯅꯤ ꯍꯥꯏꯕ ꯅꯠꯇ꯭ꯔꯣ
ꯏꯆꯦꯒꯨꯝꯅ ꯑꯅꯧꯕ ꯂꯩꯅꯤꯡꯉꯦꯕ ꯑꯗꯨꯒꯨꯝꯅꯀꯣ
ꯃꯩꯒꯤꯗꯣ
ꯑꯥ ꯃꯩꯀꯤꯗꯣ ꯂꯩꯅꯤꯡꯉꯦꯕ
ꯂꯩꯔꯣ ꯑꯩꯁꯨ ꯄꯥꯏꯕ ꯂꯥꯛꯀꯦ
ꯑꯗꯣ ꯂꯩꯅꯕ ꯂꯩꯇ꯭ꯔꯦ
ꯀꯥꯏ ꯆꯠꯈ꯭ꯔꯦ ꯅꯪ ꯅꯪ ꯀꯩꯅꯣ ꯊꯨꯝꯖꯤꯜꯂꯤꯅꯤ ꯍꯥꯏꯕ ꯅꯠꯇ꯭ꯔꯣ
ꯀꯔꯤꯔꯥ
ꯄꯩꯁꯥ
ꯑꯁ ꯀꯥꯏꯗꯒꯤꯔꯣꯜꯂꯦ ꯑꯥ ꯍꯣꯏ ꯈꯔ ꯈꯔꯗꯤ ꯊꯨꯝꯖꯜꯂꯤꯕ
ꯑꯗꯨꯕꯨ ꯈꯔ ꯀꯨꯏꯈꯤꯅꯤꯍꯦ
ꯎꯝ
ꯀꯣꯛ ꯉꯥꯎꯔꯦ ꯆꯨꯖꯥꯛ ꯐꯨꯠꯀꯦ
ꯑꯂꯥ
ꯑꯂꯥ ꯄꯨꯔꯥꯛꯄꯤꯒꯦ ꯆꯤꯡꯒꯤꯗꯣ ꯆꯍꯥꯎꯒꯤꯗꯣ
ꯈꯔꯆꯤ ꯆꯥꯕꯔꯣ
ꯍꯣꯢ
ꯑꯣ ꯍꯥꯎꯕ꯭ꯔꯣ
ꯀꯩꯅꯣꯗꯨꯅꯦ ꯆꯥꯛꯍꯥꯎꯒꯤꯗꯣ ꯅꯞ ꯅꯞ ꯂꯥꯎꯕꯗꯣ
ꯑꯦ ꯆꯨꯖꯥꯛ ꯍꯥꯏꯕ ꯅꯠꯇ꯭ꯔꯣ
ꯑꯗꯨꯅꯦ
ꯀꯣꯔꯣꯟꯅꯦ ꯀꯣ
ꯍꯣꯏꯕ ꯇ꯭ꯔꯤꯠꯀꯣꯔꯣꯟ ꯅꯠꯇꯕ ꯆꯤꯡꯒꯤ
ꯃꯆꯨ ꯕ꯭ꯂꯦꯛ ꯇꯧꯕꯗꯣ
ꯃꯆꯨ ꯕ꯭ꯂꯦꯛ ꯅꯠꯇꯦ ꯀꯥꯂꯔ ꯌꯥꯝꯃꯦ
ꯍꯣ ꯃꯤꯛꯁ ꯇꯧꯔꯒ ꯇꯧꯕꯗꯣ
ꯍꯣꯏꯌꯦ ꯍꯣꯏ ꯍꯣꯏ
ꯍꯥꯎꯕ꯭ꯔꯣꯗꯣ
ꯍꯥꯎꯗ꯭ꯔꯗꯤ ꯑꯩ ꯍꯥꯎꯗꯕ ꯆꯥꯗꯦ
ꯑꯩꯈꯣꯏꯗꯤ ꯑꯩꯗꯤ ꯍꯩꯌꯦꯡ ꯄꯨꯡ ꯇꯔꯥꯗ ꯑꯦꯛꯖꯥꯝ ꯂꯩꯕ ꯑꯗꯣ ꯑꯃꯨꯛ ꯉꯟꯅ ꯆꯠꯈꯤꯅꯤ ꯅꯥꯏꯟꯗ ꯆꯠꯂꯅꯤ ꯍꯥꯏꯠ ꯑꯩꯠ ꯍꯥꯐ ꯀꯨꯝꯕꯗ ꯆꯥꯠꯂꯅꯤ ꯒꯥꯔꯤ ꯉꯥꯏꯕ
ꯑꯗꯣ ꯅꯪ ꯐꯤ ꯂꯧ ꯐꯤ ꯗꯨꯀꯥꯟ ꯌꯧꯔꯗꯤ ꯐꯣꯟ ꯇꯧꯔꯛꯎꯀꯣ
ꯎꯝ ꯑꯩꯗꯣ ꯃꯨꯛ ꯀꯥꯎ ꯈꯤꯅꯤꯍꯦ
ꯍꯥꯠꯀꯅꯤꯗꯨꯗꯤ ꯑꯩ ꯅꯪꯂꯛꯑꯗꯤ ꯅꯪꯒꯤ ꯐꯤ ꯂꯧꯔꯦ ꯑꯩ ꯈꯪꯉꯨ
ꯐꯤ ꯀꯔꯝꯕ ꯂꯩꯕꯤꯔꯣ ꯍꯥꯏꯕ꯭ꯔꯣ
ꯈꯪꯗꯦ ꯄ꯭ꯔꯤꯟ ꯌꯥꯎꯗꯕ ꯂꯧꯖꯤꯔꯥ
ꯄ꯭ꯔꯤꯟ ꯌꯥꯎꯗꯕ ꯈꯔ ꯍꯥꯔꯠ ꯇꯧꯕꯗ ꯑꯃ ꯂꯩꯕ ꯑꯗꯨ ꯑꯗꯨ ꯑꯣꯏꯅ ꯂꯩꯕꯤꯔꯛꯀꯦ
ꯃꯤꯇꯔꯗ ꯀꯌꯥꯅꯣ
ꯑꯦꯠꯇꯤ ꯉꯥꯛꯇ ꯄꯤꯕꯅꯦ
ꯑꯣ ꯌꯥꯏꯗꯣ
ꯑꯩꯁꯨ ꯑꯗꯨꯒꯨꯝꯕ ꯑꯃ ꯂꯧꯋꯦꯕ
ꯎꯝ
ꯅꯍꯥꯟ ꯅꯪꯒꯤ ꯃꯆꯨ ꯈꯔ ꯑꯈꯣꯏ ꯕꯗꯤꯒꯤ ꯃꯆꯨ ꯈꯔ ꯃꯥꯟꯕꯗꯨꯗꯤ ꯑꯗꯨꯗꯤ ꯈꯔ ꯁꯣꯐ ꯑꯣꯏꯗꯅꯀꯣ
ꯁꯤꯃꯗꯤ ꯈꯔ ꯍꯥꯔꯠ ꯇꯧꯕꯒꯨꯝ ꯇꯧꯕꯅꯦ ꯑꯩꯅ ꯂꯩꯕꯁꯦ ꯑꯩꯅ ꯋꯥꯏꯠ ꯑꯃ ꯂꯩ ꯍꯥꯏꯗ꯭ꯔꯥ ꯑꯗꯨꯗꯣ ꯃꯟꯅꯩꯕ ꯑꯩꯗꯨꯗꯣ ꯍꯧꯖꯤꯛ ꯕꯦꯕꯤ ꯗꯣꯒꯤ ꯗ꯭ꯔꯦꯁꯇꯣ ꯑꯗꯨꯗꯣ ꯇꯨꯁꯦ ꯇꯧꯕꯅꯦꯕ ꯋꯥꯏꯠꯇ
ꯀꯔꯤꯒꯤꯔꯣꯟ ‌ꯑꯥꯕ
ꯕꯦꯕꯤꯗꯣꯜꯒꯤ ꯗ꯭ꯔꯦꯁꯇꯣ
ꯈꯪꯉꯦ ꯕꯦꯕꯤꯗꯣ ꯕꯦꯕꯤꯗꯣꯔꯥ ꯀꯔꯤꯗꯣꯔꯥ ꯈꯪꯗꯦ ꯑꯩ
ꯐꯣꯔꯣꯛ ꯐꯣꯔꯣꯛꯒꯨꯝꯅ ꯅꯠꯇꯕ ꯐꯣꯔꯣꯛꯀꯨꯝꯅ ꯇꯧꯔꯒ ꯃꯣꯏꯅ ꯖꯤꯟꯁꯀꯨꯝꯕꯗ ꯍꯥꯞꯄꯤꯕꯗꯣ ꯍꯧꯖꯤꯛ ꯇ꯭ꯔꯦꯟ ꯑꯃ ꯆꯠꯆꯔꯤꯗꯣ
ꯑꯣ
ꯑꯗꯨꯒꯨꯝꯕ ꯐꯨꯔꯤꯠꯅꯦꯕ ꯑꯩꯒꯤ ꯃꯦꯁꯤꯟꯁꯤꯀꯣ ꯇꯥꯏꯕ ꯅꯨꯡꯉꯥꯏꯇꯕꯁꯤꯗꯤ ꯂꯣꯏꯔꯦ
ꯑꯗꯣ ꯃꯦꯆꯤꯟ ꯂꯩꯔꯗꯤ ꯀꯩꯅꯣ ꯕꯀ꯭ꯔꯝꯗꯣ ꯍꯥꯞꯄꯒ ꯑꯃꯨꯛ ꯋꯦꯁ ꯕꯦꯟꯗꯣ ꯌꯨꯝꯗ ꯇꯥꯏꯕ ꯌꯥꯕꯅꯦꯕ ꯂꯩꯔꯕꯅꯤꯅ ꯎꯄꯥꯏ ꯂꯩꯗꯦ
ꯕꯀ꯭ꯔꯝ ꯌꯥꯎꯕꯗꯣ ꯃꯃꯥꯡꯗ ꯇꯥꯛꯌꯣ ꯍꯥꯏꯕꯅꯦ ꯑꯩꯗꯣ ꯃꯅꯤꯡꯗ ꯇꯥꯏꯔꯝꯕ
ꯑꯩꯗꯤ ꯇꯥꯏꯕꯅꯦ
ꯑꯗꯨꯒꯤ ꯑꯃꯨꯛ ꯂꯧꯊꯣꯛꯑꯒꯦ ꯀꯥꯏꯔꯦ ꯂꯣꯏ ꯁꯦꯒꯥꯏꯈ꯭ꯔꯦꯅꯦ
ꯀꯣꯛꯀꯥ ꯉꯥꯎꯔꯤꯗ
ꯅꯪ ꯆꯥꯛ ꯆꯥꯔꯕ꯭ꯔꯣ
ꯆꯥꯗ꯭ꯔꯤꯌꯦ ꯅꯪꯗꯤ
ꯆꯥꯗ꯭ꯔꯤ ꯉꯁꯥꯏ ꯇꯟ ꯆꯥꯔꯒ
ꯑꯗꯨ ꯉꯁꯥꯏ ꯅꯪ ꯀ꯭ꯂꯥꯁ ꯂꯥꯛꯀꯗ꯭ꯔꯥ ꯂꯥꯛꯑꯣꯏꯗ꯭ꯔꯥ ꯐꯣꯟ ꯇꯧꯕꯅꯦꯕ ꯄꯥꯏꯈꯠꯇ꯭ꯔꯕ ꯅꯪ ꯂꯥꯛꯇꯔ꯭ꯗꯤ ꯑꯩ ꯑꯩꯉꯣꯟꯗ ꯑꯗꯨꯝ ꯍꯪꯉꯦ ꯃꯣꯏꯗꯣ
ꯀꯃꯥꯏꯅ
ꯅꯪ ꯂꯥꯛꯇꯔꯦ ꯍꯥꯏꯔꯗꯤ ꯃꯥꯗꯤ ꯇꯧꯔꯛꯀꯅꯤ ꯑꯩꯉꯣꯟꯗ ꯑꯩꯅ ꯅꯪꯁꯦ ꯄꯥꯏꯕ ꯗꯨꯃꯥꯏꯅ
ꯅꯣꯏ ꯍꯪꯉꯣ ꯍꯥꯏꯕ ꯌꯥꯗ꯭ꯔꯣ
ꯈꯪꯗꯦ ꯑꯩꯖꯨ ꯐꯣꯟ ꯇꯧꯕꯤꯗꯦ ꯍꯥꯏ ꯍꯦꯛꯇ ꯍꯥꯏꯕꯅꯦ ꯉꯁꯤꯖꯨ ꯑꯩꯉꯣꯟꯗ ꯀꯩꯅꯣ ꯇꯧꯔꯒ ꯂꯥꯛꯀꯗ꯭ꯔꯣ ꯀꯃꯥꯏ ꯇꯧꯔꯤꯒꯦ ꯃꯥ ꯍꯥꯏꯌꯦ ꯈꯪꯗꯤꯌꯦ ꯐꯣꯟ ꯄꯥꯏꯈꯠꯇꯦ ꯍꯥꯏꯕꯤꯒꯤꯕꯅꯦ
ꯍꯧꯖꯤꯛ ꯑꯕꯨꯡꯅꯀꯣ
ꯎꯝ
ꯅꯪꯗꯤ ꯑꯥ ꯑꯩꯈꯣꯏ ꯕꯦꯁꯇ ꯌꯥꯎꯅꯤꯡꯗ꯭ꯔꯕꯣ ꯃꯤꯒꯤ ꯕꯦꯁꯇ ꯌꯥꯎꯔꯤꯗꯣꯏ ꯅꯦꯍꯦ
ꯍꯣꯏ ꯍꯥꯏꯕꯤꯕ ꯌꯥꯗꯔꯣ
ꯅꯠꯇꯦ ꯑꯩꯗꯣ ꯊꯕꯛ ꯂꯩꯕꯒꯤ ꯃꯣꯔꯅꯤꯡꯗ ꯇꯧꯔꯕ ꯅꯃꯣꯔꯅꯤꯡꯗ ꯑꯗꯨꯝ ꯃꯔꯛ ꯃꯔꯛꯇ ꯇꯧꯕꯅꯦ ꯍꯥꯏꯈꯤꯕꯅꯦꯕ
ꯅꯪꯒꯤ ꯑꯦꯛꯖꯥꯝ ꯃꯇꯝꯗꯁꯨ ꯐꯔꯛ ꯌꯥꯝ ꯇꯥꯏꯌꯦꯀꯣ
ꯍꯣꯏ ꯐꯔꯛ ꯌꯥꯝ ꯇꯥꯕꯗꯨ ꯍꯣꯔꯦꯟ ꯊꯦꯡꯅ ꯂꯥꯛꯀꯦꯔꯥ ꯉꯟꯅ ꯂꯥꯛꯀꯦꯔꯥ
ꯑꯗꯣ ꯀꯔꯝ ꯀꯥꯟꯗ ꯑꯦꯛꯖꯥꯝꯗꯤ ꯂꯣꯏꯗꯣꯏꯅꯣ ꯇꯥꯡ ꯀꯌꯥꯗ
ꯈꯪꯗꯦ ꯍꯌꯦꯡ ꯉꯥꯇꯪ ꯑꯦꯛꯖꯥꯝ ꯍꯌꯦꯡꯗꯤ ꯑꯦꯛꯖꯥꯝ ꯂꯩꯌꯦꯕ ꯑꯗꯨꯒꯤ ꯃꯊꯪꯗꯗꯤ ꯐꯣꯝ ꯐꯤꯜꯂꯞ ꯇꯣꯅꯕ ꯑꯃꯨꯛ ꯆꯠꯈꯤꯅꯤꯕꯀꯣ ꯗꯨꯗꯤ ꯂꯥꯏꯌꯦꯕ
ꯀꯅꯥ
ꯍꯣꯏ ꯇꯣꯛꯈ꯭ꯔꯅꯤ ꯀꯨꯏꯔꯔꯣꯏ
ꯀꯥꯟꯅꯗꯦ ꯑꯦꯛꯖꯥꯝ ꯀꯔꯝ ꯀꯥꯟ ꯂꯣꯏꯗꯣꯏꯅꯣꯁꯨ ꯈꯪꯗꯕ
ꯑꯗꯨꯒ ꯑꯥ ꯑꯥꯒꯁꯇ ꯇꯧꯔꯅꯤꯕ ꯑꯣꯒꯁꯇ ꯃꯦꯟ ꯑꯦꯛꯖꯥꯝꯗꯨꯀꯣ ꯍꯧꯔꯅꯤ ꯍꯛ ꯍꯟꯗꯛꯀꯤꯁꯤꯗꯤ ꯑꯗꯨꯝ ꯏꯟꯇꯔꯅꯦꯜ ꯑꯦꯁꯦꯁꯃꯦꯟꯒꯤ ꯑꯦꯛꯖꯥꯝꯅꯦꯕ ꯑꯗꯨꯒꯤ ꯏꯟꯇꯔꯅꯦꯜ ꯑꯦꯁꯦꯁꯃꯦꯟ ꯑꯗꯨꯝ ꯌꯥꯎꯕꯅꯦꯕ ꯍꯟꯗꯛꯁꯤꯗꯤ ꯏꯁꯇ꯭ꯔꯤꯛ ꯈꯔ ꯑꯣꯏ ꯍꯥꯏꯌꯦꯕ ꯑꯗꯨꯒꯤ
ꯃꯊꯥ ꯌꯥꯝ ꯁꯥꯏꯌꯦ ꯍꯥ
ꯁꯦꯟꯗꯔ ꯗꯣ
ꯑꯥ
ꯑꯦꯛꯖꯥꯝ ꯁꯦꯟꯇꯔꯗ ꯇꯣꯡꯉꯥꯟꯕꯔ꯭ꯕ
ꯇꯣꯡꯉꯥꯟꯗꯕꯅꯦ ꯐꯔꯁ ꯑꯥ ꯐꯔꯁ ꯁꯦꯝꯗꯤ ꯇꯣꯉꯥꯟꯕ ꯍꯟꯗꯛꯀꯤꯁꯤꯗꯤ ꯇꯣꯡꯉꯥꯟꯒꯦꯔꯥ ꯈꯪꯗꯤꯌꯦ ꯑꯩꯗꯣ ꯉꯁꯥꯏ ꯏꯃꯥꯟꯅꯕꯤꯅꯀꯣ ꯍꯥꯏꯔꯛꯄꯅꯦꯕ ꯍꯌꯦꯡ ꯑꯦꯛꯖꯥꯝ ꯂꯩꯌꯦꯅ ꯑꯩꯗꯤ ꯉꯁꯤꯁꯦ ꯗꯦꯠꯁꯦ ꯀꯥꯎꯈ꯭ꯔꯕ ꯑꯗꯨꯒꯤ ꯀꯩꯗꯧꯉꯩꯔꯣꯒ ꯍꯥꯏꯌꯦꯅ ꯍꯌꯦꯡꯗꯤ ꯇꯦꯟ ꯀꯣ ꯑꯩꯒꯤꯗꯣ ꯒ꯭ꯔꯨꯞꯇ ꯑꯦꯠ ꯇꯧꯕꯤꯗ꯭ꯔꯤꯌꯦ ꯀꯩꯒꯤꯔꯣ
ꯀꯔꯤ ꯒ꯭ꯔꯨꯞ ꯅꯣ
ꯁꯤꯁꯦ
ꯑꯣ ꯌꯥꯎꯗ꯭ꯔꯁꯨ ꯌꯥꯕꯤ ꯑꯣꯏꯔꯝꯅꯤ
ꯑꯣ ꯑꯩꯗꯤ ꯉꯔꯥꯡ ꯅꯝꯕꯔ ꯑꯃꯅ ꯀꯣꯜ ꯇꯧꯔ ꯑꯥ ꯇꯦꯛꯁ ꯊꯥꯔꯛꯑꯦꯕ ꯑꯗꯨꯒꯤ ꯑꯩꯗꯣ ꯕꯥꯞ ꯇꯥꯗꯕꯒꯤ ꯑꯩꯒꯤ ꯁꯤ ꯏꯁꯀ꯭ꯔꯤꯟ ꯁꯣꯠꯁꯤꯗꯤ ꯑ ꯑꯦꯗꯃꯤꯟꯗ ꯊꯥꯕꯤꯈ꯭ꯔꯦꯅ ꯍꯥꯏꯕ ꯑꯗꯨꯒ ꯃꯥꯅ ꯑꯩ ꯑꯦꯃꯤꯟꯅꯦꯒ ꯍꯥꯏꯔꯛꯑꯦ